ꯍꯜꯂꯣ
ꯅꯔ
ꯇꯥꯏ
ꯊꯗꯕꯤ
ꯑꯁ ꯅꯠꯋꯥꯛꯁꯤꯗꯤ ꯀꯔꯤꯔ
ꯑꯩ ꯇꯔꯗꯤ
ꯅꯪꯒꯤꯔ ꯑꯩꯒꯤꯔ ꯈꯪꯅꯤꯦꯀꯣ ꯅꯡꯉꯣ ꯁꯤ ꯅꯨꯡꯉꯥꯏꯇꯦ
ꯑ ꯍꯣ
ꯇꯥꯏꯌꯦ
ꯎꯗ ꯑꯩꯣꯏ ꯌꯨꯠ ꯁꯤꯒ ꯅꯠꯇꯕꯗꯣ ꯑꯒꯤ ꯁꯥꯡ ꯌꯗꯤ ꯌꯥ ꯃ ꯋꯥ ꯑꯩ ꯁꯟ ꯇꯧꯔ ꯑꯗꯨꯠꯇ ꯇꯧꯕꯔ ꯄꯔ ꯆ ꯕꯤꯟꯗꯤ ꯑꯅꯤ ꯂꯣꯜꯂꯤꯗꯅ꯫ ꯑꯁꯦ ꯇ ꯊꯝ ꯄꯥꯟꯅꯕꯤꯅꯣ ꯑꯗ ꯑꯩ ꯅꯪꯗꯤ ꯀꯨꯏ ꯀꯨꯏꯔꯒ ꯑꯉꯥꯡ ꯌꯥꯝ ꯋꯥꯠꯂꯦꯅꯦ ꯀꯔꯤꯒꯤꯔꯣ ꯀ꯭ꯂ ꯁꯨ ꯋꯥꯡꯉꯦꯅ ꯍꯥꯏꯌꯦꯕꯣ ꯑꯩ ꯄꯤꯛꯄꯒꯤꯅꯦ ꯍꯥꯏꯔ
ꯍꯣꯏ ꯌꯥꯝ ꯑꯉꯥꯡ ꯑꯣꯏꯅ ꯑꯣꯏ ꯅꯪꯗꯦ
ꯑꯔꯤꯕꯔꯤꯕꯤ ꯑꯣꯟꯈ꯭ꯔꯦꯅ ꯃꯥꯅ ꯍꯥꯏꯔꯤꯕ ꯃꯤ ꯑꯃꯁꯨ ꯍꯥꯏꯔ ꯑꯩꯅ ꯑꯩꯈꯣꯏ ꯈꯨꯂꯣꯅ ꯑꯉꯥꯡ ꯌꯥꯝ ꯃꯃꯥꯟꯈꯣꯏ ꯍꯥꯏꯔꯛꯄ ꯃꯤ ꯑꯅꯤ ꯁꯨꯔꯦ
ꯅꯪꯗꯤ ꯏꯁ꯭ꯂꯤꯝ ꯑꯣꯏꯕꯅꯤꯅ ꯗ꯭ꯔꯦꯁ ꯖꯥꯠ ꯖꯥꯠ ꯍꯥꯞꯂꯁꯨ꯫ ꯑꯗꯨꯨꯝ ꯄꯥꯛꯅꯅꯤ ꯎꯝ
ꯑꯩꯗꯣ ꯅꯍꯥꯟ ꯀꯩꯅꯣ ꯎꯝ ꯍ ꯏꯗꯣꯝꯆꯥ ꯑꯩꯈꯣꯏꯒꯤ ꯃꯈꯥ ꯂꯩꯀꯥꯏ ꯏꯗꯣꯝꯆꯥꯥꯗꯣ꯫ ꯑꯩꯈꯣꯏ ꯀꯀꯥꯗꯣ ꯑꯗꯣ ꯃꯣꯏ ꯌꯨꯝ ꯀꯩꯅꯣ ꯅꯣꯏ ꯁꯥꯕꯅꯦꯕ ꯌꯨꯝ ꯁꯥꯔꯒ ꯂꯩꯕ ꯑꯩꯅ ꯃꯈꯥ ꯂꯩꯀꯥꯏ ꯊꯣꯛꯂꯛꯄ ꯑ ꯑꯗꯣ ꯃꯣꯏ ꯃꯊꯛꯇ ꯎ ꯍꯩꯅꯧ ꯄꯥꯝꯕꯤ ꯑꯃ ꯂꯩꯗꯥꯏꯅꯦ ꯍꯥꯟꯅ ꯑꯗꯨ ꯀꯛꯈ꯭ꯔꯕ ꯀꯥꯇ꯭ꯔꯤꯕ ꯈꯪꯗꯦ꯫ ꯑꯩ ꯊꯣꯛꯂꯛꯄꯗ ꯑꯩꯁꯦ ꯃꯣꯏꯅ ꯎꯔꯤꯁꯦ ꯑꯩꯈꯣꯏ ꯁꯤꯃꯅꯥꯃ ꯄꯤꯗꯣ ꯆꯅ ꯄꯤꯗꯣ ꯃꯥꯅꯦꯅ ꯎꯕ ꯃꯥꯜꯂꯦ꯫ ꯃꯥꯅ ꯎ ꯃꯥꯂꯦꯕ ꯑꯩꯉꯣꯟꯗ ꯂꯛꯅꯔꯤꯅꯤꯀꯣ ꯃꯣꯏꯖꯦ ꯋꯤꯁꯀ ꯇꯧꯔꯒ ꯀꯩꯗꯧꯔꯤꯅꯣ ꯀꯗꯥꯏ ꯆꯠꯇꯣꯏꯅꯣ ꯀꯥꯏ ꯑꯩꯩꯅ ꯌꯦꯡꯈꯠꯄ ꯑꯦ꯫ ꯃꯣꯏꯗ ꯈꯪꯉꯤꯅꯤꯅꯦ ꯑꯩ ꯎꯕꯒꯤ꯫
ꯎꯝ
ꯅꯣꯏꯗ ꯃꯤ ꯂꯥꯂꯦꯀꯣ ꯍꯥꯏ ꯏ ꯏꯅꯦ ꯑꯩ ꯏꯅꯦꯒ ꯑꯩ ꯊꯣꯛꯂꯛꯄ ꯑꯦ ꯅꯁꯨ ꯅꯨꯄꯤꯔꯣ ꯀ꯭ꯂꯥꯁ ꯀꯌꯥ ꯀꯥꯔꯒꯦ ꯑ
ꯀ꯭ꯂꯥꯁ ꯑꯦꯠ ꯍꯥꯏꯌꯣꯅ꯫
ꯑꯗꯨꯅ ꯐꯠꯇ꯭ꯔꯣ ꯌꯥꯝ ꯐꯩꯌꯦ ꯃꯤ ꯄꯤꯛꯄꯁꯨ ꯐꯩꯅꯦ ꯑꯉꯥꯡ ꯃꯥꯟꯕꯅꯦ꯫ ꯎ
ꯃꯤ ꯌꯨꯝ꯫
ꯐꯤ ꯀꯌꯥ ꯁꯥꯔꯒꯦꯅ ꯍꯥꯟꯗꯛꯀꯦ ꯐꯤ ꯅꯣꯏꯗꯤ ꯑꯣꯗꯔ ꯌꯥꯝ
ꯑꯁ ꯁꯥꯗꯦꯗ꯫
ꯇꯧꯋꯦꯅ꯫
ꯑꯁ ꯍꯩꯇꯕ ꯍꯩ ꯍꯩꯇꯕꯒꯤ ꯑꯗꯨꯝ ꯃꯔꯨꯞ ꯌꯥꯎꯕꯅꯤꯅꯦ꯫ ꯐꯤ ꯁꯥꯕ ꯍꯩꯇꯕꯗꯣ꯫ ꯑꯦ ꯌꯥ ꯁꯨꯔꯕꯣ ꯀꯥꯏꯅ ꯌꯥꯔꯦ ꯅꯪꯁꯨ
ꯑꯩ ꯑꯩꯅ ꯈꯪꯕꯗꯤ ꯑꯅꯤ ꯑꯍꯨꯝ ꯑꯣꯏꯔꯝꯅꯤꯌꯦ ꯁꯨꯔꯝꯅꯦꯍꯦ꯫
ꯅꯠ
ꯏꯃꯥꯟꯅꯕꯤꯗꯨ ꯌꯥꯎꯕ꯭ꯔꯥ ꯅꯣꯏ ꯑꯝ꯫
ꯑ ꯏꯅꯥꯎꯅꯨꯄꯤ ꯌꯥꯎꯋꯦ ꯑꯩꯗꯤ ꯌꯥꯎꯗꯦ꯫
ꯑꯗꯨꯒ ꯅꯪ ꯑꯃꯨꯛꯀ ꯔꯥꯅꯤꯗ ꯑꯃꯨꯛꯀ ꯁꯥꯕ꯭ꯔꯣ
ꯁꯥꯗꯦ ꯑꯩꯒꯤ ꯂꯩꯔꯤꯗꯨꯅ ꯈꯔꯅꯤ ꯎꯝ ꯃꯥꯟꯕꯤ ꯁꯥꯥꯕꯅꯦ ꯎꯝ
ꯐꯖꯅ ꯌꯦꯡꯔꯥ
ꯑ ꯑꯗꯨ ꯑꯩ ꯄꯥꯝꯗꯦ ꯍꯣꯏ ꯌꯦꯡꯉꯦ
ꯌꯦꯡꯉꯤꯀꯣ ꯐꯖꯕ꯭ꯔꯣ ꯅꯪꯒꯤ
ꯅꯠꯇꯦ ꯐꯖꯗꯦ ꯑꯩꯒꯤꯅ ꯍꯦꯜꯂꯦ꯫ ꯑꯩꯒꯤꯅ ꯍꯦꯟꯂꯤꯕ꯫
ꯎꯝ ꯎꯝ ꯃꯌꯦꯛꯇꯣ ꯃꯥꯏ ꯀꯩꯅꯣ ꯇꯧꯕꯅꯦ ꯃꯥꯒꯤ꯫
ꯆꯥꯎꯃꯟꯕꯒꯤꯔ ꯀꯔꯤꯔꯥ ꯑꯥ
ꯃꯥꯒꯤ ꯑ ꯋꯥꯏꯠ ꯀꯂꯔꯗꯨ ꯀꯣ
ꯎꯝ
ꯑꯩꯈꯣꯏ ꯀꯩꯅꯣ ꯁꯥ ꯃꯇꯥꯏꯒꯤꯗꯣ ꯃꯇꯥꯏꯒꯤ ꯎꯝ ꯃꯁꯥ ꯅꯠꯇꯕ ꯃꯇꯥꯏꯒꯤ ꯇꯣꯉꯥꯟ ꯇꯣꯉꯥꯟ ꯁꯥꯕꯗꯨ ꯃꯇꯥꯏꯒꯤ ꯀꯩꯅꯣ ꯋꯥꯏꯠꯇꯣ ꯌꯥꯝ ꯆꯥꯎꯕꯒꯨꯝ ꯇꯧꯕꯅꯦ ꯃꯥꯒꯤ ꯑꯩꯈꯣꯏꯅ ꯗꯤꯖꯥꯏꯟ ꯇꯧꯕꯗꯨ ꯀꯔꯤꯗꯅꯣ ꯑꯃ ꯃꯌꯦꯛ ꯌꯥꯝ ꯆꯥꯎꯕꯅꯦ ꯃꯥꯒꯤꯗꯣ ꯈꯪꯉꯦ ꯑꯃ ꯑꯃ ꯌꯥꯎꯕꯅꯦ ꯑꯩꯁꯨ ꯑꯩꯈꯣꯏ ꯃꯅꯥꯛꯀꯤꯗꯨ ꯁꯥꯕꯅꯤꯅꯀꯣ ꯑꯩ ꯅꯣꯡꯃ ꯀꯩꯅꯣ ꯂꯪ ꯂꯧꯅꯤꯡꯉꯥꯏ ꯂꯥꯛ ꯀꯥꯔꯛꯄ꯭ꯔꯣ ꯈꯪꯗꯦ ꯀꯔꯤꯒꯤꯔꯣ ꯈꯪꯗꯦ ꯀꯅꯥꯒꯤꯔ ꯍꯥꯏꯔꯒ ꯃꯥ ꯅꯣꯏ ꯅꯃꯥꯟꯅꯕꯤꯅꯦ ꯍꯥꯏ ꯇꯥꯏꯔꯒꯦ ꯀꯩꯅꯣ ꯀꯩꯅꯣ ꯑ ꯃꯇꯥꯏꯗ ꯗꯤꯖꯥꯏꯟ ꯍꯥꯞꯄꯗꯣ ꯑꯗꯨꯁꯨ ꯀꯩꯅꯣ ꯇꯧꯅꯤ
ꯆꯥꯎꯕꯅꯦ
ꯕꯣꯛꯁ ꯆꯅꯤꯒꯨꯝ ꯀꯗꯥꯏꯗ ꯁꯣꯏꯔꯤꯅꯣ ꯈꯪꯗꯦ ꯍꯣꯏ ꯃꯤꯒꯤ ꯑꯄꯥꯝꯕꯅꯦꯀꯣ ꯃꯤꯅ ꯃꯤ
ꯅꯠꯇꯦ ꯎꯝ ꯐꯅꯦꯛ ꯐꯩꯅꯦꯛꯁꯨ ꯎꯝ ꯆꯥꯎꯃꯜꯂꯗꯤ ꯔꯥꯁꯤ ꯌꯥꯎꯗꯦꯅ ꯃꯥꯒꯤꯗꯤ ꯌꯥꯝ ꯆꯥꯎ ꯆꯥꯎꯋꯦ ꯎꯝ
ꯑꯗꯨ ꯃꯥꯗꯤ ꯐꯅꯦꯛ ꯃꯌꯦꯛ ꯅꯠꯇꯕ ꯐꯅꯦꯛ ꯃꯁꯥ ꯑꯆꯧꯕ ꯑꯃꯗꯤ ꯄꯥꯝꯃꯤꯅ
ꯎꯝ ꯑꯆꯧꯕ ꯄꯥꯝꯕꯅꯤ
ꯑꯗꯣ ꯑꯩꯖꯨ ꯃꯌꯥꯝ ꯆꯥꯎꯕꯗꯤ ꯄꯥꯝꯗꯦ ꯑꯩꯖꯨ ꯍꯪꯗꯛ ꯃꯥꯒꯤ ꯃꯌꯦꯛ ꯑꯩꯅ ꯍꯥꯏꯕꯗꯤ ꯆꯥꯎꯋꯤ ꯍꯥꯏꯕꯗꯤ ꯃꯌꯦꯛ ꯌꯥꯝ ꯌꯥꯛ ꯕ꯭ꯂꯨ ꯀꯣ ꯕ꯭ꯂꯨꯒ ꯀꯔꯤꯅꯣ ꯑꯃ ꯌꯥꯝ ꯆꯥꯎꯕ ꯌꯥꯎꯕꯅꯦ ꯋꯥꯏꯠꯇꯨꯔꯥ ꯈꯪꯗꯦ ꯋꯥꯏꯠꯀ ꯕ꯭ꯂꯦꯛ ꯋꯥꯏꯠꯀ ꯕ꯭ꯂꯨꯒ
ꯆꯥꯎꯕꯅꯤ ꯗꯤꯖꯥꯏꯟꯁꯨ ꯌꯥꯝ ꯍꯥꯞ ꯑꯗꯨ ꯃꯥꯒꯤ ꯏꯃꯥꯟꯅꯕꯤ ꯑꯩꯒꯤꯗꯤ ꯏꯁꯤꯡ ꯄꯥꯎꯅꯤꯅ ꯄꯥꯝ ꯋꯥꯔꯝꯒꯅꯤꯅ ꯃꯥꯒꯤ ꯃꯇꯨꯡ ꯏꯟꯅ ꯁꯥꯕꯅꯤꯅ
ꯎꯝ ꯔꯥꯎ ꯑꯃ ꯊꯝꯃꯦꯀꯣ
ꯎꯝ ꯑꯩꯗꯤ ꯑꯗꯨ ꯑꯗꯨꯒꯨꯝꯕ ꯄꯥꯝꯗꯦ ꯍꯥꯞꯅꯨ ꯍꯥꯏꯔꯕꯅꯤ
ꯎꯝ ꯆꯥꯒꯗꯔꯣ ꯅꯣꯏꯖꯨ
ꯍꯥꯥ
ꯅꯪꯒꯤꯁꯨ ꯁꯥꯕ꯭ꯔꯣ ꯑꯃꯨꯛꯀ
ꯅꯍꯥ ꯅꯍꯥꯅ ꯁꯥꯒ꯭ꯔꯤꯅ ꯑꯩꯗꯤ
ꯑꯣ
ꯂꯥꯁ ꯏꯌꯔꯅ ꯂꯣꯏꯔꯦꯅ
ꯎꯝ ꯅꯪꯒꯤ ꯕ꯭ꯂꯨꯔꯣ
ꯑꯩꯒꯤꯗꯤ ꯁꯤꯝꯄꯣꯜꯅꯦ ꯍꯥ
ꯀꯅꯥꯗꯣ
ꯑ ꯑ ꯑꯗꯨꯗꯨꯗꯤ ꯅꯃꯥꯟꯅꯕꯤꯅ ꯇꯧꯕꯅꯦ ꯑꯗꯨꯗꯤ ꯐꯖꯩꯌꯦ ꯑꯗꯨ ꯅꯠꯇꯕ ꯑꯃ ꯂꯩꯌꯦꯅ
ꯎꯝ ꯑꯗꯨ
ꯎꯝ
ꯗꯧꯗꯨꯁꯨ ꯃꯁꯥꯥ ꯀꯥꯡꯍꯣꯏꯅ
ꯑꯗꯨꯁꯨ ꯂꯩꯈ꯭ꯔꯦ ꯂꯥꯁ ꯌꯥꯏ
ꯌꯥꯒꯥꯔꯣ
ꯒꯥꯅꯤ ꯑꯅꯤ ꯂꯩꯔꯦ ꯌꯥꯔꯦ
ꯑꯗꯣ ꯖꯒꯣꯏ ꯁꯥꯕꯗꯁꯨ ꯁꯦꯠꯄꯗꯁꯨ ꯂꯩꯔꯦ ꯅꯣꯏꯒꯤꯗꯤ
ꯑꯁ ꯑꯗꯨꯗꯤ ꯑꯔꯤꯕꯅꯤꯅ ꯌꯥꯗ꯭ꯔꯦ
ꯔꯤ ꯑꯔꯤꯕ ꯑꯣꯏꯔꯁꯨ ꯐꯕꯨꯗꯤ ꯔꯥꯅꯤꯒꯗꯨꯅ ꯐꯖꯒ꯭ꯔꯦ ꯃꯒꯨꯟ ꯌꯥꯝ ꯂꯩ ꯑꯥ ꯂꯩꯗꯤ ꯊꯥꯔꯛꯑꯣꯅꯦ ꯌꯦꯡꯒ ꯁꯥꯁꯦ ꯅꯪꯗ꯭ꯔꯁꯨ
ꯀꯔꯤ
ꯂꯪ ꯃꯃꯟꯖꯨ ꯌꯥꯝ
ꯎꯝ ꯁꯥ ꯁꯥ ꯑꯗꯣ ꯑꯗꯣ ꯑꯗꯨ ꯑꯗꯨꯗꯒꯤ ꯂꯧꯔꯒ ꯂꯥꯛꯑꯣ ꯑꯗꯨꯗ ꯈꯔ ꯍꯣꯡꯕ ꯃꯥꯜꯂꯤ
ꯑꯗꯨ ꯁꯤꯗꯒꯤ ꯂꯧꯔꯒ ꯂꯥꯛꯀꯗꯧꯕ
ꯎꯝ
ꯂꯪ ꯀꯂꯔꯁꯨ ꯈꯪꯗꯦ ꯑꯗꯨꯒ ꯀꯩꯅꯣ ꯇꯧꯋꯦ ꯄꯥꯝꯃꯗꯤ ꯍꯥꯏꯔꯛꯑꯣ
ꯎꯝ
ꯁꯤꯗꯥꯗꯤ ꯈꯔ ꯍꯣꯡꯒ꯭ꯔꯦꯕꯀ꯭ꯣ ꯀꯦꯖꯤ ꯀꯦꯖꯤ ꯀꯦꯖꯤ ꯂꯧꯕꯅꯤꯅ ꯃꯣꯏꯗꯥꯗꯤ ꯗꯥꯕꯜ ꯀꯥꯕꯅꯤꯅ ꯑꯩꯈꯣꯏꯗꯤ ꯂꯨꯄꯥ ꯃꯉꯥ ꯇꯥꯕꯁꯨ ꯌꯥꯝ ꯇꯥꯕꯅꯤ
ꯃꯊꯪ ꯆꯍꯤꯗꯤ ꯐꯅꯦꯛ ꯃꯃꯜꯁꯨ ꯀꯥꯈ꯭ꯔꯅꯤ ꯈꯪꯉꯦ
ꯎꯝ ꯉꯁꯤ ꯍꯟꯗꯛꯇꯤ ꯍꯧꯕꯗꯒꯤ ꯃꯃꯟꯗꯣ ꯂꯪ ꯃꯃꯟꯗꯣ ꯀꯥꯔꯛꯇꯕꯩꯒꯤꯅꯤꯕ ꯃꯔꯛꯇ ꯀꯥꯔ ꯂꯪ ꯃꯃꯟꯗꯣ ꯀꯥꯔꯄꯒꯤ ꯑꯣ ꯑꯣꯗꯔ ꯂꯧꯕꯒꯤ ꯃꯃꯜꯁꯨ ꯇꯥꯔꯦ ꯍꯥꯏꯔꯒ ꯇꯧꯕꯁꯨ ꯌꯥꯗꯕꯅꯤꯅꯀꯣ ꯁꯣꯏꯗꯕꯤꯗ
ꯁꯣꯏꯗꯕꯤ ꯀꯥꯔꯤꯅꯤ ꯑꯩꯁꯨ ꯈꯪꯉꯦ ꯑꯁ ꯑꯩꯈꯣꯏꯗꯤ ꯎꯄꯥꯏ ꯂꯩꯇꯦꯍꯦ ꯍꯩꯇꯕꯅꯤꯅ
ꯑꯁ ꯅꯣꯏꯗꯤ
ꯍꯦ ꯎꯄꯥꯏ ꯂꯩꯇꯕꯒꯤ ꯇꯧꯕꯅꯤꯅꯦ ꯄꯩꯁꯥ ꯂꯩꯇꯕꯒꯤ
ꯑꯗꯨ ꯎꯄꯥꯏ ꯂꯩꯇꯔꯤꯖꯨ ꯀꯩꯅꯣ ꯅꯣꯏꯁꯦ ꯊꯣꯛꯄ ꯃꯐꯝ ꯂꯩꯗꯅ ꯑꯗꯨ ꯂꯩꯁꯥꯔꯤꯉꯩꯗ ꯁꯥꯍꯧꯔꯣ ꯅꯠꯇ꯭ꯔꯗꯤ
ꯎꯄꯥꯏ ꯂꯩꯔꯣꯏ ꯍꯣꯏ ꯈꯪꯉꯦ ꯅꯪꯗꯤ ꯁꯥꯕ ꯍꯩꯌꯦꯅ
ꯂꯩꯁꯥꯔꯤꯉꯩꯗꯀꯣ ꯌꯥꯝ ꯁꯥꯍꯧꯔꯣ ꯑꯩꯁꯨ ꯈꯪꯗꯦ ꯑꯩꯁꯨ ꯍꯩ ꯎꯝ ꯅꯦꯛꯁ ꯏꯌꯥꯔꯁꯦ ꯁꯥꯔꯒꯦ ꯑꯩꯒꯤ ꯑꯦꯁ ꯑꯦꯁ ꯆꯠꯇꯔꯤꯉꯩꯗ ꯍꯥꯏꯁ ꯑꯣ ꯃꯥꯟꯗ꯭ꯔꯣ
ꯃꯇꯝ ꯌꯥꯎꯕ ꯃꯥꯜꯂꯦꯀꯣ
ꯅꯪꯒꯤꯁꯨ ꯃꯇꯝ ꯌꯧꯔꯕꯅꯤꯅꯦ ꯑꯩꯒꯤꯁꯨ ꯅꯪ ꯒꯤꯁꯨ ꯀꯔꯤꯅꯣ ꯃꯄꯨ ꯃꯄꯨ ꯂꯩꯇꯦ ꯍꯥꯏꯕ ꯋꯥꯅꯦ ꯃꯥꯄꯨ ꯅꯪ ꯂꯧꯔꯒꯦ ꯍꯥꯏꯔꯗꯤ ꯑꯗꯨꯝ ꯆꯠꯈꯤꯅꯤ ꯑꯩꯗꯤ
ꯔꯤꯗꯤꯔꯣ ꯅꯪ ꯍꯥꯥ ꯔꯤꯗꯤꯗ ꯂꯩꯔꯨꯔꯣ
ꯂꯩꯔꯤ ꯑꯗꯩꯗꯤ ꯇꯧꯅꯤꯡꯉꯥꯏ ꯀꯣ ꯍꯩꯅꯤꯡꯉꯥꯏ ꯍꯥꯏꯕ ꯑꯩ ꯍꯥꯏꯕꯗꯤ ꯃꯤꯅ ꯍꯥꯏꯔꯗꯤ ꯍꯣꯏ ꯍꯥꯏꯕ
ꯑꯦ ꯁꯦ ꯁꯦ
ꯍꯩꯅꯕ ꯇꯝꯃꯒꯦ ꯆꯃꯤꯅꯁꯦ ꯀꯔꯤꯔ ꯅꯣꯡ ꯉꯥꯂꯦ ꯋꯥꯟ ꯇꯨ ꯊ꯭ꯔꯤ ꯍꯥꯏꯔꯣꯏꯀꯣ ꯆꯃꯤꯅꯁꯦ ꯁꯤꯡꯕ
ꯑꯁ ꯅꯩꯏꯍꯧꯔꯤ
ꯑꯗꯣ ꯅꯪꯅ ꯍꯥꯟꯅ ꯆꯠꯄ ꯑꯩꯅ ꯂꯩꯍꯧꯕꯗꯣ ꯃꯥꯗꯕꯤ ꯏꯕꯥꯅꯤ ꯅꯪ ꯍꯥꯟꯅ ꯆꯪꯔꯗꯤ ꯑꯩ ꯏꯊꯟꯗ ꯅꯨꯡꯉꯥꯏꯀꯣ ꯅꯨꯃꯤꯠ ꯑꯃꯝ ꯍꯥꯏꯅꯔꯒ ꯆꯠꯃꯤꯟꯅꯁꯤꯔꯥ ꯍꯥꯏꯔꯒ ꯗ
ꯑꯣ ꯃꯥꯗꯤ ꯀꯨꯏ ꯀꯨꯏꯔꯔꯣꯏꯗ ꯑꯩ ꯈꯪꯉꯤ
ꯉ
ꯀꯨꯏꯒꯗꯧ ꯃꯥꯟꯗ꯭ꯔꯦ ꯃꯥꯒꯤꯁꯦ
ꯌꯥꯔꯤꯅꯦ ꯂꯩꯔꯗꯤ ꯍꯥ
ꯑꯗꯨ ꯑꯩꯅ ꯑꯩꯅ ꯍꯥꯏꯔꯒ ꯃꯥꯗꯤ ꯑꯦꯁ ꯋꯥꯠꯂꯤꯌꯦꯒ ꯍꯥꯏꯌꯦ
ꯁꯦ ꯌꯨꯝ ꯄꯥꯟꯕꯁꯦ ꯌꯥꯝ ꯂꯨꯏꯌꯦꯕ ꯂꯥꯏꯕ ꯂꯥꯏꯕ ꯊꯕꯛ ꯅꯠꯇꯦꯕ ꯄꯨꯟꯁꯤꯒꯤ ꯑꯣꯏꯕꯅꯤꯅ ꯐꯖꯅ ꯈꯟꯊꯔꯗꯤ ꯌꯥꯗꯦ ꯅꯨꯄꯥ ꯑꯝꯇ ꯄꯥꯝꯃꯨ
ꯑꯗꯨꯅꯦ ꯈꯪꯗ꯭ꯔꯦꯗ ꯑꯁ ꯌꯨꯝ ꯄꯥꯟꯗꯕꯤꯗ ꯑꯗꯨꯝ ꯂꯩꯁꯤꯔ
ꯈꯨꯟꯗ ꯂꯩꯌꯣ ꯈꯨꯟꯗ ꯑꯩꯈꯣꯏꯗ ꯂꯥꯛꯕ꯭ꯔꯣ ꯑꯈꯣꯏꯗ
ꯑꯗꯨꯗꯤ ꯃꯄꯨ ꯂꯩꯈ꯭ꯔꯦ ꯀꯩꯅꯣ
ꯐ
ꯑ
ꯂꯩꯕ꯭ꯔꯅꯦ
ꯂꯩꯔꯝꯒꯅꯤꯅꯦ ꯂꯩꯗ꯭ꯔꯗꯤ ꯂꯩꯔꯝꯒꯅꯤ